ꯑꯣ ꯇꯥꯏꯌꯦ
ꯑꯣ ꯑꯥ ꯁꯤꯗꯤ ꯃꯄꯥꯟ ꯊꯣꯛꯔꯔꯣꯏ ꯁꯨꯇꯤ ꯂꯣꯏꯔꯕꯅꯤꯅ
ꯊꯣꯛꯔꯣꯏ
ꯑꯣ ꯆꯥꯛ ꯌꯦꯟꯁꯥꯡꯗꯤ ꯀꯩꯗꯧꯒꯦ ꯀꯣ ꯍꯣꯁꯇꯦꯜ ꯂꯩꯕ ꯅꯨꯡꯉꯥꯏꯕ꯭ꯔꯣ
ꯑꯩ ꯑꯩꯈꯣꯏꯒꯤ ꯌꯥꯗ꯭ꯔꯦ ꯍꯈꯣꯏꯒꯤ ꯆꯪꯗꯤ ꯆꯪꯗꯦ ꯃꯍꯤ ꯈꯛꯇ ꯃꯍꯤ ꯇ
ꯅꯠꯇꯦ ꯄ꯭ꯔꯥꯏꯚꯦꯠꯇ ꯂꯩꯔꯤꯗꯤ ꯏꯟꯁꯥꯡ ꯍꯥꯎ ꯍꯥꯎꯗꯣꯏꯅꯤꯅ
ꯃꯤꯗꯤ ꯄ꯭ꯔꯥꯏꯕꯦꯗ ꯂꯩꯔꯗꯤ ꯏꯟꯁꯥꯡ ꯍꯥꯎꯋꯏ ꯍꯥꯏꯩꯔꯒ ꯑꯩꯈꯣꯏꯒꯤꯗꯤ ꯀꯃꯥꯏꯅ ꯇꯧꯕ꯭ꯔꯥ ꯈꯪꯗꯒꯦ
ꯎꯝ
ꯇꯥꯡꯁꯨ ꯇꯥꯡꯉꯦ
ꯑꯁ ꯄ꯭ꯔꯥꯏꯚꯦꯠꯒꯤ ꯇꯥꯡꯕꯅꯦ ꯎꯝ
ꯑꯗꯨ ꯑꯣꯏꯔꯁꯨ ꯏꯟꯁꯥꯡꯁꯨ ꯍꯥꯎꯇꯦ ꯑꯁꯤꯗ ꯂꯩꯕꯁꯤꯡꯅ ꯏꯟꯁꯥꯡ ꯊꯣꯡꯕ ꯍꯥꯏꯗꯕꯒꯤꯔꯥ ꯈꯪꯗ꯭ꯔꯦ
ꯑꯩꯈꯣꯏꯁꯨ ꯑꯗꯨꯝ ꯇꯥꯡꯉꯤꯗ ꯍꯥꯏꯕꯗꯤ ꯀꯩꯅꯣ ꯏꯟꯖꯤꯅꯤꯌꯥꯔꯤꯡꯒꯤ ꯑꯣꯏꯕꯒꯤꯀꯣ ꯌꯨꯅꯤꯚꯔꯁꯤꯤ
ꯎꯝ
ꯇꯥꯡꯉꯤ
ꯇꯥꯡꯅꯁꯨ ꯏꯟꯖꯥꯡ ꯍꯥꯎꯕꯒꯨꯝꯕ ꯕ꯭ꯔꯦꯛꯐꯥꯁꯀꯨꯝꯕ ꯈꯔ ꯄꯤꯔꯗꯤ ꯐꯥꯒꯗꯕꯀꯣ ꯇꯥꯡꯥꯡꯗꯤ ꯇꯥꯡꯉꯦ ꯏꯟꯖꯪꯁꯨ ꯍꯥꯎ ꯇꯔꯦ ꯑꯗꯨꯒ ꯑꯍꯣꯡꯕ ꯑꯍꯣꯡꯕ ꯈꯛꯇ ꯊꯣꯡꯕꯤꯌꯦ ꯁꯃꯥꯏꯅ ꯇꯧꯕꯅꯦ ꯑꯩꯈꯣꯏꯒꯤ ꯍ ꯇꯕꯤꯦ ꯐꯤꯒꯔ ꯁꯦꯝꯅꯤꯡꯕꯁꯤꯡ ꯑꯩꯈꯣꯏꯒꯤ ꯍꯣꯁꯇꯦꯜꯗ ꯂꯩꯔꯗꯤ ꯣꯏꯔꯖꯤ
ꯃꯣꯔꯅꯤꯡꯡꯗ ꯀꯩꯅꯣ ꯌꯦꯔꯨꯝꯒꯨꯝꯕ ꯑꯦꯠꯂꯤꯁ ꯕ꯭ꯔꯦꯦꯛꯀꯨꯝꯕ ꯄꯤ ꯌꯥ ꯍꯥꯏꯅ ꯍꯥꯏꯕꯗꯤ ꯇꯥꯡꯉꯗꯤꯀꯣ ꯎꯝ
ꯑ ꯍꯠꯇ ꯃꯥꯒꯝꯕꯗ ꯌꯦꯟꯔꯨꯝ ꯑꯅꯤ ꯅꯨꯃꯤꯠ ꯑꯅꯤꯒꯨꯝꯕ ꯄꯤꯌꯦ
ꯑꯣ ꯑꯗꯣ ꯁꯥꯒꯨꯝꯕꯗꯤ ꯃꯤꯠꯒꯨꯝꯕꯗꯤ
ꯁꯥꯒꯨꯝꯕ ꯍꯞꯇꯥ ꯑꯃꯗ ꯁꯟꯗꯦꯒ ꯊꯥꯔꯁꯗꯦꯒꯨꯝꯕ ꯄꯤ ꯑꯩꯈꯣꯏꯗꯤ ꯑꯗꯨ ꯑꯣꯏꯔꯁꯨ ꯆꯥꯕ ꯐꯪꯗꯦ ꯑꯗꯨ ꯈꯛꯇ ꯃꯤꯗꯤ ꯁꯅꯦ ꯍꯥ
ꯀꯝꯄ꯭ꯂꯦꯟ ꯇꯧ ꯀꯩꯅꯣ ꯑꯗꯨꯗꯤ
ꯀꯝꯄ꯭ꯂꯅ ꯇꯧꯔꯁꯨ ꯇꯧꯅꯤꯡꯉꯥꯏ ꯃꯤ ꯂꯩꯇꯦ ꯑꯩꯈꯣꯏꯗꯤꯇ ꯀꯇ ꯑꯣꯏꯕꯅꯤꯅ
ꯑꯗꯨꯅꯦ ꯅꯨꯄꯤꯁꯤꯡ ꯀꯩꯅꯣ ꯋꯥꯁꯨ ꯌꯥꯝ ꯉꯥꯡꯅꯤꯦꯀꯣ ꯑꯗꯨꯒꯤꯅꯦ ꯆꯥꯛꯁꯨ ꯌꯥꯝ ꯆꯥꯗꯕ ꯑꯁ ꯅꯨꯄꯥ ꯐ ꯑꯣꯏꯔꯤꯕ ꯂꯩꯔꯗꯤ ꯌꯥꯔꯔꯣꯏ ꯑꯗꯨꯒꯨꯝꯕꯛꯇꯗꯤ ꯅꯣꯏ ꯔꯨꯝ ꯔꯨꯝ ꯇꯣꯉꯥꯟ ꯇꯣꯉꯥꯟꯅ ꯄꯤꯔꯕꯅꯤꯅ
ꯎꯝ ꯕꯤꯁꯦꯜ ꯑꯃꯗ ꯔꯨꯝ ꯑꯃꯒꯤ ꯄꯆꯦꯜ ꯑꯃꯗꯔꯝ ꯑꯃꯒꯤꯒꯤ ꯑꯗꯨꯝ ꯍꯥꯞꯀꯦ
ꯎꯝ ꯃꯤ ꯇꯔꯨꯛ ꯂꯩꯕꯨꯔꯣ ꯔꯨꯝ ꯑꯃꯗ
ꯎꯝ ꯈꯔꯅ ꯃꯤ ꯃꯉꯥ ꯈꯔꯅ ꯃꯤ ꯃꯔꯤ ꯔꯨꯝ ꯈꯔ ꯄꯤꯛꯄꯗ ꯃꯤ ꯃꯔꯤ ꯑꯗꯨꯃꯥꯏ ꯂꯩ
ꯋꯥꯕꯅꯦ ꯍꯣꯁꯇꯦꯜ ꯂꯩꯕꯁꯦ ꯅꯨꯡꯉꯥꯏꯇ꯭ꯔꯗꯤꯀꯣ ꯅꯨꯡꯉꯥꯏꯔꯗꯤ ꯑꯗꯨꯝ ꯅꯨꯡꯉꯥꯏꯕ ꯅꯨꯡꯉꯥꯏꯇ꯭ꯔꯗꯤ ꯋꯥꯕꯅꯦ ꯑꯩꯈꯣꯏꯁꯨ ꯍꯣꯁꯇꯦꯜ ꯑꯅꯝꯕ ꯂꯩ ꯍꯥꯏ
ꯀꯔꯤꯔꯥ ꯆꯠꯊꯣꯛꯅꯤꯡꯕꯗ ꯑꯗꯨꯝ ꯆꯠꯊꯣꯛꯈ꯭ꯔꯗꯤ
ꯗꯨꯀꯥꯟꯗꯒꯤ ꯑꯍꯥꯎꯕ ꯑꯗꯨꯃꯥꯏꯅ ꯂꯧꯔꯒ ꯆꯠꯄ ꯌꯥꯏ ꯑꯗꯨꯁꯨ ꯑꯗꯨꯃꯥꯏꯅ ꯇꯧꯗꯦ ꯑꯗꯨꯒꯤꯀꯣ
ꯑꯣ ꯑꯗꯨ ꯍꯣꯁꯇꯦꯜꯗꯨꯁꯨ ꯀꯩꯅꯣꯗꯨ ꯗꯨꯀꯥꯟꯒꯨꯝꯕ ꯊꯝꯕ ꯌꯥꯏꯅ ꯂꯩꯇꯦ ꯀꯦꯟꯇꯤꯟꯒꯨꯝꯕꯀꯣ
ꯎꯝ ꯑꯦꯇꯦꯟ ꯆꯂꯥꯏꯇ ꯏꯚꯤꯅꯤꯡꯗ ꯈꯛꯇ ꯅꯨꯄꯤ ꯑꯃꯅ ꯀꯔꯤꯔꯥ ꯆꯒꯨꯝꯕ ꯀꯔꯤꯒꯨꯝꯕ ꯄꯨꯔꯛꯀꯅꯤ ꯑꯗꯨꯁꯨ ꯊꯦꯡꯉꯦ
ꯎ
ꯄꯨꯡ ꯃꯉꯥꯒꯨꯝꯕ ꯂꯥꯛꯀꯅꯤ
ꯑꯁ ꯑꯗꯨꯗꯤ ꯌꯥꯝ ꯉꯥꯏꯅꯦ ꯅꯪꯁꯦ ꯅꯨꯡꯉꯥꯏꯇꯦꯅꯣ ꯑꯗꯨ ꯁꯔꯨꯛꯄꯨꯗꯤ ꯀꯩꯅꯣ ꯑꯣ ꯆꯍꯤ ꯑꯅꯤ ꯍꯗꯔꯥ ꯑꯗꯨ ꯅꯁꯂꯣ ꯏꯗ ꯋꯥ
ꯎꯝ
ꯑꯣ ꯅꯁꯤꯦꯜꯖꯨꯟ
ꯑꯀꯥꯁ
ꯑꯀꯥꯁ
ꯍꯣꯏꯒ ꯑꯦꯛꯖꯥꯝ ꯅꯌꯦ
ꯎꯝ
ꯑꯁꯤ ꯁꯦꯀꯦꯟ ꯏꯌꯥꯔ ꯂꯣꯏꯅꯤꯡꯉꯥꯏ ꯀꯣ
ꯑꯥ ꯖꯤꯗꯤ ꯕꯤ ꯑꯦꯗꯀꯨꯝꯕ ꯑꯣꯏꯔꯝꯅꯤꯅ ꯅꯪ
ꯀꯔꯤ ꯈꯟꯕ꯭ꯔꯥ
ꯕꯤ ꯑꯦꯠ ꯍꯥꯏꯕꯅꯦ ꯕꯤ ꯑꯦꯠ ꯕꯤ ꯅꯠꯇ꯭ꯔꯣ
ꯑꯠꯇ
ꯎꯝ
ꯎꯝ
ꯍꯌꯦꯡꯗꯤ ꯑꯥ ꯍꯥꯏꯌꯣ ꯍꯥꯏꯌꯨ ꯅꯪ ꯍꯥꯏꯌꯨ ꯑꯩ ꯑꯩꯗꯤ ꯁꯨꯝ ꯀꯩꯅꯣ ꯍꯪꯉꯨ ꯑꯩꯣꯏꯒꯤ ꯅꯪ ꯍꯥꯏ ꯅꯪ ꯀꯔꯤ ꯍꯥꯏ ꯁ꯭ꯀꯨꯜ
ꯅꯠꯇꯦ ꯅꯪ ꯍꯥꯏ ꯁ꯭ꯀꯨꯜꯗ ꯅꯨꯡꯉꯥꯏ ꯅꯨꯡꯉꯥꯏꯕ ꯋꯥꯔꯤ ꯑ ꯁꯅꯥꯕꯤꯌꯣ ꯍꯥꯏꯕꯅꯦ
ꯑꯣ ꯑꯁ ꯍꯣꯏ ꯑꯩꯁꯨ ꯍꯣꯁꯇꯦꯜꯗ ꯉꯥꯛꯇꯅꯦ ꯅꯝꯕ ꯂꯩꯕꯗ ꯝ ꯑꯩꯈꯣꯏꯗꯤ ꯅꯨꯡꯉꯥꯏꯇꯦꯗ ꯍꯣꯁꯇꯦꯜꯁꯨ ꯑꯩꯈꯣꯏꯁꯨ ꯆꯥꯛ ꯏꯟꯁꯥ ꯀꯗꯣ ꯆꯥꯕ ꯍꯥꯎꯇꯦ
ꯑꯗꯗꯤ ꯂꯣꯏꯅ ꯃꯥ ꯑꯗꯨꯃꯥꯏꯅ ꯇꯕ ꯃꯥꯜꯅꯦ
ꯎꯝ ꯍ ꯑꯗꯨ ꯑꯍꯥꯎꯕꯗꯤ ꯂꯩꯌꯦꯀꯣ ꯍꯣꯏ ꯀꯩꯅꯣ ꯑꯦꯂꯚꯦꯟ ꯇꯨꯋꯦꯜꯐ ꯀꯥꯔꯀꯥꯟꯗꯗꯤ ꯍꯥꯎꯋꯤ ꯍꯥꯏꯕꯗꯤ ꯃꯣꯏꯗꯤ ꯍꯞꯇꯥꯗ ꯐꯣꯔ ꯇꯥꯏꯝꯁ ꯄꯤꯕ ꯃꯤꯠꯇꯣ ꯏꯟꯁꯥ ꯑꯁꯤꯁ ꯌꯨꯝꯗ ꯌꯦ ꯅꯥꯕꯅꯦ ꯑꯗꯨꯝ ꯕ꯭ꯔꯦꯛꯐꯥꯁ ꯀꯔꯤ ꯀꯔꯥꯁꯨ ꯐꯖꯅ ꯄꯤꯌꯦ ꯑꯁꯤꯗꯁꯤ ꯅꯨꯡꯁꯥ ꯊꯣꯛꯇ꯭ꯔꯁꯨ ꯁꯥꯔꯤꯅꯤ ꯅꯣꯏ ꯀ ꯀ꯭ꯂꯥꯁꯅꯤ ꯇꯤ ꯆꯔꯇ ꯄꯣ ꯅꯥꯡ ꯗꯌꯦ
ꯀꯔꯤꯦ
ꯀ꯭ꯂꯥꯁꯅꯤ ꯇꯤꯆꯔ ꯄ꯭ꯔ ꯍꯥꯏꯅ ꯑꯦꯚ꯭ꯔꯤꯗꯦ
ꯑꯗꯦ ꯅ ꯅꯪꯒꯤꯦ
ꯀ꯭ꯂꯥꯁ ꯅꯨꯡꯇꯤ ꯆꯠꯇꯄ꯭ꯔꯣ ꯍꯥꯏꯕꯅꯤ ꯑꯦꯚ꯭ꯔꯤꯗꯦ ꯆꯠꯇꯄ꯭ꯔꯣ ꯍꯥꯏꯕꯅꯤꯗ
ꯑꯩꯈꯣꯏꯁꯨ ꯍꯌꯦꯡ ꯆꯠꯇꯣꯏꯅꯦ
ꯎꯝ ꯅꯣꯏ ꯁꯝꯃꯔ ꯚꯦꯀꯦꯁꯟ ꯄꯤꯗꯦ
ꯑ ꯁꯝꯃꯔ ꯚꯦꯀꯦꯁꯟꯒꯨꯝꯕ ꯂꯩꯇꯦ ꯑꯩꯈꯣꯏꯗꯤ
ꯑ
ꯅꯣꯡ ꯆꯨꯔꯒ ꯏꯁꯤꯡꯒꯨꯝꯕ ꯆꯥꯎꯕ ꯃꯇꯝꯗ ꯈꯛꯇꯕꯤ ꯂꯀꯦꯁꯟ ꯐ
ꯎꯝ ꯅꯣꯏꯗꯤ
ꯑꯩꯈꯣꯏꯗꯤ ꯍꯧꯖꯤꯛ ꯍꯟꯗꯛꯁꯤ ꯌꯨꯝ ꯆꯠꯊꯣꯛ ꯆꯠꯁꯤꯟ ꯅꯨꯡꯉꯥꯏꯇꯕꯀꯣ ꯑꯗꯨꯒꯤ ꯍꯧꯖꯤꯛ ꯗꯤꯁꯦꯝꯕꯔ ꯚꯦꯀꯦꯁꯟ ꯂꯩ ꯑꯗꯨ ꯏꯟꯇꯥꯟꯕꯗꯤ ꯆꯠꯂꯤꯗ ꯑꯦꯌꯥꯔꯄꯣꯔꯠ ꯑꯗꯨꯒꯨꯝꯕ ꯑꯗꯨꯒ ꯋꯥꯇꯔ ꯗꯤꯄꯥꯔꯠꯃꯦꯟ ꯑꯗꯨꯒꯨꯝꯕ ꯃꯔꯝꯔꯒ ꯆꯠꯂꯤ ꯏꯟꯇꯔꯥꯟꯁꯤꯤꯞꯀꯤ
ꯑꯣ ꯅꯣꯏꯅꯃꯥ ꯃꯄꯥꯕꯨ ꯅꯤꯡꯁꯤꯡꯗ꯭ꯔꯅꯦ
ꯑꯦꯁ ꯅꯨꯄꯥꯅꯤ ꯀꯩꯅꯣ ꯑꯗꯨꯝ ꯃꯔꯛ ꯃꯔꯛꯇ ꯂꯥꯛꯑꯦ ꯃꯣꯏꯁꯨ
ꯅꯨꯄꯥ ꯑꯣꯏꯔꯁꯨ ꯅꯤꯡꯁꯤꯡ ꯅꯤꯡꯁꯤꯡꯕ ꯌꯥꯏꯅ
ꯑꯣ ꯅꯤꯡꯁꯤꯡ ꯀꯩꯅꯣ ꯑꯗꯨ ꯃꯔꯥꯡ ꯃꯔ ꯂꯥꯛꯑꯦ
ꯃ꯭ꯔ ꯃ꯭ꯔ ꯂꯥꯛꯁꯨ
ꯅꯪꯗꯤ ꯀꯞ ꯂꯩꯕ꯭ꯔꯣ
ꯑꯗꯤ ꯏꯗꯤ ꯏꯚꯅꯤꯡ ꯔꯨꯝꯝꯕ ꯀꯔꯤꯔ ꯭ꯔ ꯏꯚꯅꯤꯡ ꯂꯥꯛꯗ꯭ꯔꯥ ꯁꯟꯁꯦꯠꯀꯨꯝꯕ ꯌꯥꯎꯔꯗꯤꯀꯣ ꯑꯗꯨꯣ ꯅꯤꯡꯁꯤꯡꯉ
ꯑꯁ ꯍꯣꯁꯇꯦꯜ ꯐꯥꯔꯁ ꯂꯩꯔꯤ ꯀꯥꯟꯗ ꯑꯩꯈꯣꯏ ꯀꯩꯅꯣ ꯑꯉꯥꯡ ꯈꯔ ꯑꯣꯏꯔꯤ ꯀꯥꯟꯗ ꯍꯥꯏ ꯁ꯭ꯀꯨꯜ ꯇꯥꯔ ꯀꯩꯅꯣ ꯑꯗꯣ ꯑꯗꯨꯝ ꯌꯦꯠꯌꯦꯡ ꯂꯩꯅꯦ ꯑꯩꯈꯣꯏꯁꯨ ꯑꯗꯨ ꯂꯥꯛꯑꯗꯤꯀꯣ ꯃꯔꯨꯕꯨꯗꯤ ꯀꯞꯄꯅꯦꯍꯦ ꯄꯂꯤꯇ ꯐꯁ ꯂꯩ ꯐꯁ ꯑꯣ ꯤ ꯀꯨꯏꯅ ꯂꯩꯈ꯭ꯔꯕꯅꯤꯅꯀꯣ ꯑꯗꯨꯒꯨꯝꯕꯗꯤ ꯍꯧꯖꯤꯛꯇꯤ ꯁ ꯑꯍꯟ ꯑꯣꯏꯔꯛꯑꯕꯅꯤꯅ ꯀꯔꯤ ꯀꯥꯏꯗꯨꯗꯗ ꯀꯦ
ꯑꯁ ꯍꯣꯁꯇꯦꯜꯗ ꯍꯥꯟꯅ ꯍꯣꯁꯇꯦꯜꯗꯗꯤ ꯍꯥꯟꯅ ꯆꯪꯕ ꯃꯇꯝꯗꯗꯤꯀꯣ ꯌꯥꯝ ꯀꯥꯞꯅꯤꯡꯕꯅ ꯂꯣꯏꯔꯦ ꯆꯥꯛꯇꯨ ꯆꯥꯅꯤꯡꯗꯅꯤ ꯋꯟꯗꯣꯗ ꯈꯛꯇ ꯂꯩꯔꯒ ꯁꯨꯇꯤ ꯍꯥꯡꯅꯁꯨ ꯄꯤꯗꯦ ꯑꯩ ꯍꯥꯏꯗꯤ ꯏꯆꯥꯒꯨꯝꯕꯕꯨ ꯍꯣꯁꯇꯦꯜꯗ ꯍꯥꯞꯄ꯭ꯔꯥ ꯑꯩꯒꯨꯝꯅ ꯇꯧꯔꯗꯤ ꯅꯨꯡꯁꯤꯦ
ꯍꯣꯝꯁꯤꯛ ꯇꯧꯕ꯭ꯔꯣ ꯅꯪꯁꯨ
ꯍꯥꯥ
ꯍꯣꯝꯁꯤꯛ ꯍꯣꯝꯁꯤꯛ
ꯎꯝ ꯌꯨꯝꯗ ꯆꯠꯂꯒ ꯍꯟꯥꯟꯕ ꯃꯇꯝꯗ ꯑꯗꯨꯝ ꯇꯧꯕꯅꯤꯅ ꯑꯩꯗꯤ ꯐꯥꯏꯟꯒꯨꯝꯕꯁꯨ ꯌꯥꯝ ꯌꯥꯝ ꯄꯤꯕꯅꯦ ꯌꯨꯝ ꯆꯠꯂꯒ ꯍꯟꯥꯟꯕ ꯇꯟꯥꯟꯕꯒꯤ
ꯑꯦ ꯃꯇꯝ ꯂꯥꯛꯈꯤꯅꯤ ꯀꯩꯅꯣ ꯑꯗꯨ ꯐ꯭ꯔꯤ ꯑꯣꯏꯔꯛꯄ ꯃꯇꯝ ꯀꯨꯏꯔꯣꯏꯗ ꯆꯍꯤ ꯍꯥꯏꯁꯦ ꯁꯠ ꯁꯠꯆꯠ ꯆꯠꯄꯅꯦ ꯃꯇꯝ ꯃꯥꯏꯖꯦ ꯋꯥꯕꯅꯤ ꯑꯩꯁꯨ ꯀꯩꯅꯣ ꯀ꯭ꯂꯥꯁ ꯐꯥꯏꯚ ꯑꯗꯨꯋꯥꯏꯗ ꯂꯩꯔꯛꯑꯦꯕꯀꯣ ꯑꯉꯥꯡ ꯑꯣꯏꯔꯤꯉꯩꯗꯒꯤ
ꯑꯣ ꯅꯪꯗꯤ ꯑꯉꯥꯡ ꯑꯣꯏꯔꯤꯉꯥꯏ ꯑꯣꯏꯔꯤꯉꯥꯏ ꯑꯗꯨꯒꯤ ꯑ ꯂꯩꯈꯤꯕꯒꯤ ꯃꯥꯂꯦ
ꯃꯥꯅꯤ ꯃꯥꯅꯤ
ꯁ ꯇꯥꯎꯗꯕꯗꯣ
ꯎꯝ
ꯑꯩꯗꯤ ꯌꯨꯝꯗ ꯈꯛꯇ ꯑꯗꯨꯝ ꯂꯩꯔꯒ ꯍꯧꯖꯤꯛꯀꯥꯟ ꯈꯛꯇ ꯆꯠꯊꯣꯛ ꯍꯣꯁꯇꯦꯜꯁꯨ ꯐꯥꯔꯁ ꯇꯥꯏꯝ ꯑꯣꯏꯔꯦ
ꯑꯁ ꯃꯄꯥꯟ ꯔꯣꯝꯗꯁꯨ ꯆꯠꯂꯦ ꯍꯥꯏꯕꯗꯤ ꯀꯩꯅꯣ ꯁꯥꯎꯠ ꯂꯣꯝꯗꯁꯨ ꯀꯣ
ꯎꯝ
ꯑꯗꯣ ꯑꯗꯨꯗꯤ ꯑꯦꯂꯚꯦꯟ ꯇꯨꯋꯦꯜꯞ ꯑꯗꯨ ꯀꯥꯔꯤꯉꯩꯗꯅꯤꯅ ꯑꯗꯨꯣ ꯑꯗꯨꯗꯤ ꯃꯤꯁ ꯇꯧꯗꯦꯗ ꯍꯥꯏꯕꯗꯤ ꯀꯨꯏꯔꯕꯅꯤꯅꯀꯣ ꯑꯐꯇꯔ ꯐꯥꯏꯚ ꯁꯤꯛꯁ ꯁꯚꯦꯟꯔꯁ ꯂꯩꯔꯀꯅꯤꯅ
ꯃꯤꯒꯤ ꯂꯥꯝ ꯂꯥꯟ ꯂꯥꯝꯗ ꯐꯥꯔꯁ ꯇꯥꯏꯝ ꯑꯣꯏꯔꯒ ꯂꯥꯛꯄ ꯑꯗꯨꯒꯤꯀꯣ ꯃꯥꯁꯨ ꯉꯥꯡꯅꯤꯡꯉꯥꯏ ꯍꯥꯏꯇꯦ
ꯍꯥꯏꯦ
ꯏꯃꯥꯟꯅꯕꯤꯁꯨ ꯂꯩꯇꯦ ꯑꯗꯨꯝ ꯂꯣꯏꯅꯃꯛ ꯐꯥꯔꯁ ꯇꯥꯏꯝ ꯑꯣꯏꯕꯒꯤ ꯑꯩꯁ ꯌꯥꯝ ꯋꯥꯅꯨꯡꯏꯍꯦ
ꯔꯨꯝ ꯑꯃꯗ ꯔꯨꯝ ꯑꯃꯗ ꯂꯣꯏꯅ ꯀꯞ ꯂꯩꯕ ꯑꯗꯨꯗꯤ
ꯀꯞꯅꯤꯡꯅꯁꯨꯣ ꯀꯞꯇ ꯍꯣꯇꯗ
ꯑꯣ ꯀꯨꯏꯔꯣꯏꯗ ꯁꯤ ꯂꯣꯏꯔꯅꯤ ꯁꯤ ꯂꯣꯏꯔꯗꯤ ꯂꯣꯏꯔꯦ ꯀꯩꯅꯣ ꯅꯠꯇ꯭ꯔꯣ
ꯑꯗꯨꯅꯦ ꯂꯣꯏꯔꯦ ꯌꯨꯝ ꯍꯟꯗꯣꯏꯅꯦ ꯌꯨꯝꯗꯒꯤ ꯆꯠꯊꯣꯛꯎꯔ ꯎꯝ
ꯑꯁ ꯅꯨꯃꯤꯠꯃꯗꯤ ꯊꯣꯛꯀꯅꯤꯔ ꯅꯪꯁꯨ ꯌꯨꯝꯒꯤ ꯅꯨꯄꯤ ꯑꯣꯏ ꯁꯤ ꯍꯥꯏꯔꯤꯁꯦ ꯎꯝ ꯂꯨꯍꯣꯡꯈ꯭ꯔꯣꯏ
ꯂꯍꯣꯡꯔꯣꯏ ꯅꯨꯄꯥꯅ ꯂꯥꯛꯀꯦ ꯍꯥꯏꯗ꯭ꯔꯗꯤ ꯑꯩꯗꯤ ꯆꯠꯂ
ꯑꯁ ꯌꯥꯔꯣꯏꯍꯦ ꯂꯥꯏꯅ ꯐꯖꯅ ꯒꯤꯐ ꯇꯧꯔꯛꯄ ꯄꯣꯠ
ꯑꯥ ꯀꯔꯤꯔꯥ ꯐꯔꯁꯤꯗꯤ ꯃꯣꯏꯒꯤ ꯌꯨꯝ ꯂꯩꯔꯒ ꯀꯣ
ꯎꯝ
ꯑꯩꯈꯣꯏꯒꯤ ꯌꯨꯝꯗ ꯆꯠꯀꯦ ꯍꯥꯏꯔꯗꯤ ꯌꯥꯒꯗꯕ
ꯑꯩꯅ ꯈꯟꯕꯗꯤ ꯑꯗꯨꯃꯥꯏꯅ ꯇꯧꯕꯅꯦ
ꯑꯝ ꯑꯣ
ꯏꯃꯥ ꯕꯕꯥ ꯂꯩꯕ ꯂꯩ ꯍꯤꯡ ꯍꯤꯡꯕ ꯃꯇꯝꯗꯗꯤꯀꯣ ꯑꯩ ꯌꯨꯝꯗ ꯂꯩꯅꯤꯡꯉꯦ ꯁꯤꯈ꯭ꯔꯗꯤ ꯑꯗꯨꯝꯥꯏ ꯑꯗꯨꯁꯨ ꯂꯩꯔꯤꯉꯩꯗꯤ ꯌꯨꯝꯗꯒꯤ ꯆꯠꯊꯣꯛꯅꯤꯡꯉꯥꯏ
ꯄꯨꯟꯁꯤ ꯍꯥꯏꯔꯗꯤ ꯁꯨꯃꯥꯏꯅ ꯇꯧꯗꯣꯏꯅꯤ ꯀꯩꯅꯣ ꯄ ꯂꯩꯇꯦ ꯗꯦꯔ ꯏꯁ ꯇꯥꯏꯝ ꯐꯣꯔ ꯑꯦꯚ꯭ꯔꯤꯊꯤꯡ ꯍꯥꯏ ꯆꯠꯇꯣ ꯃꯇꯝ ꯃꯇꯝꯒꯤꯀꯣ ꯄꯥꯂꯤꯇꯦ ꯅꯠꯇ꯭ꯔꯣ ꯑꯗꯨꯅꯦ ꯅꯨꯄꯤ ꯍꯥꯏꯕꯗꯤ ꯕꯤꯐꯣꯔ ꯊꯥꯔꯇꯤ ꯂꯨꯍꯣꯡꯒꯅꯤ ꯐꯕ ꯅꯠꯇ꯭ꯔꯣ
ꯑꯥ ꯃꯥꯅꯦ ꯑꯗꯨꯁꯨ ꯑꯩꯗꯤ ꯊꯥꯔꯇꯤ ꯍꯦꯟꯒꯅꯤ
ꯑ ꯌꯥꯔ ꯑꯣꯏ ꯍꯦ ꯁꯤꯗꯤ ꯀꯨꯏꯔꯗꯤ ꯌꯥꯗꯕꯅꯦ ꯊ
ꯊꯦꯡ ꯃꯅ ꯐꯑꯅ ꯃꯦꯆꯤꯌꯣꯔ ꯑꯣꯏꯔꯒ ꯀꯣ ꯑꯗꯨꯝ ꯂꯨꯍꯣꯡꯕꯁꯨ ꯆ ꯀꯣꯝꯕꯁꯨ ꯐꯥꯏꯌꯦ ꯍꯥꯏꯔꯤ ꯑꯗꯨꯗꯤ
ꯃꯥꯅꯤ ꯃꯥꯅꯤ ꯁꯠ ꯁꯠ ꯂꯨꯍꯣꯡꯉꯒ ꯀꯩꯅꯣ ꯇꯧꯕ ꯁꯔꯨꯛꯄꯨꯗꯤ ꯐꯖꯅ ꯒ꯭ꯌꯥꯟ ꯇꯥꯔꯒꯀꯣ ꯃꯦꯆꯨꯠ ꯑꯣꯏꯔꯀꯥꯟꯗ ꯑꯗꯣ ꯐꯦꯃꯤꯂꯤ ꯏꯁꯇꯥꯔꯠ ꯇꯧꯕꯁꯦ ꯑꯗꯨ ꯍꯦꯟꯅ ꯐꯕꯅꯦ
ꯌꯦꯒ ꯅ ꯍꯣꯡꯅꯤꯡꯉꯥꯏ ꯅꯨꯄꯥꯁꯤꯡꯁꯨ ꯍꯧꯖꯤꯀꯥꯟ ꯊꯥꯖꯅꯤꯡꯉꯥꯏ ꯂꯩꯇꯣꯏꯅꯦ
ꯑꯁ ꯑꯗꯨ ꯃꯤ ꯃꯤ ꯑꯐꯕꯁꯨ ꯂꯩ ꯀꯩꯅꯣ ꯂꯣꯏꯅꯃꯛ ꯐꯠꯇꯦ ꯍꯥꯏꯕꯁꯨ ꯅꯠꯇꯦ